ꯑ ꯏꯖꯨꯀꯦꯁꯟ ꯑꯦꯖꯅ ꯀꯧꯕꯅꯦ ꯕꯣꯠꯅ ꯀꯧꯕꯅ ꯑꯃꯨꯛ ꯇꯧꯔꯛꯑꯦꯕ
ꯑꯥ ꯊꯨꯖꯤꯜꯂꯦ ꯇꯥꯗ꯭ꯔꯦ ꯐꯖꯅ
ꯇꯥꯕ꯭ꯔꯥ ꯑꯩ ꯍꯥꯏꯖꯦ ꯑꯩꯅ ꯍꯥꯏꯕꯗꯤꯅꯦ ꯍꯥꯏꯗꯤ ꯑꯩꯈꯣꯏꯅ ꯃꯃꯥꯡꯗ ꯇꯧꯕꯗꯣ ꯏꯖꯨꯀꯦꯁꯟ ꯑꯦꯖꯅ ꯀꯧꯈꯤꯕꯀꯣ ꯏꯗꯨꯀꯦꯁꯟ ꯑꯦꯖꯅ ꯀꯧꯕꯗꯣ ꯑꯅꯤꯃꯛ ꯀꯧꯕꯅꯦꯕ ꯐꯣꯝꯁꯦ ꯊꯥꯢꯁꯦ ꯑꯃ ꯊꯥ ꯌꯥꯔꯒ ꯑꯃꯗꯤ ꯅꯝꯁꯤꯟꯈ꯭ꯔꯦꯕ ꯑꯗꯨꯅ ꯑꯥ ꯑꯥ ꯑꯗꯨꯗꯨꯅ ꯍꯟꯇꯛ ꯑꯃꯨꯛ ꯊꯣꯛꯏꯁꯦ ꯑꯩꯈꯣꯏꯁꯨ ꯃꯃꯥꯡꯒꯤ ꯑꯦꯃꯤꯀꯥꯔꯠ ꯑꯣꯏ ꯂꯧꯗꯣꯔꯤꯕ꯭ꯔꯥ ꯍꯟꯇꯛꯀꯤ ꯑꯣꯏꯅ ꯇꯧꯗꯣꯔꯤꯕ꯭ꯔꯥ ꯍꯥꯏꯕꯗꯨ ꯑꯣꯏꯗ꯭ꯔꯕ ꯍꯥꯏꯗꯤ ꯑꯩꯅ ꯊꯥꯒꯦ ꯈꯤꯕꯗꯣ ꯕꯦꯠ ꯇꯧꯔꯤꯉꯩꯗꯅꯤꯗꯅ ꯑꯩ ꯕꯦꯠ ꯂꯣꯏꯕꯁꯦ ꯆꯍꯤ ꯑꯃ ꯑꯅꯤ ꯍꯦꯟꯖꯜꯂꯛꯑꯦ ꯗꯅ ꯑꯗꯨꯅ
ꯆꯍꯤ ꯑꯅꯤ ꯍꯦꯟꯖꯜꯂꯛꯑꯦ ꯑꯗꯨꯒꯤ ꯃꯇꯝꯗꯨꯗ ꯅꯪꯅ ꯐꯣꯝ ꯊꯥꯖꯤꯟꯈꯤꯕ ꯅꯠ ꯇ꯭ꯔꯣ ꯑꯗꯨ ꯑꯣꯏꯔꯗꯤ ꯌꯥꯔꯔꯣꯏꯌꯦ
ꯍꯣꯏ ꯑꯗꯨꯅꯦ ꯑꯈꯣꯏꯗꯤ ꯄꯩꯁꯥ ꯃꯥꯡꯗꯣꯏꯔꯥ ꯑꯗꯨꯅꯦꯕ ꯃꯣꯏꯗ ꯀ꯭ꯂꯦꯝ ꯇꯧꯗꯣꯏꯖꯦ ꯑꯩ ꯀꯥꯎꯔꯦ ꯑꯗꯨꯗꯤ ꯆꯞ ꯆꯥꯅ ꯑꯅꯤꯃꯛꯀꯤ ꯊꯥꯖꯟꯒꯤꯕꯅꯦ
ꯑꯗꯨꯗꯤ ꯔꯥꯀꯦꯁꯁꯨ ꯄꯦ ꯄꯦ ꯄꯦꯄꯔ ꯗꯨ ꯊꯥꯗ꯭ꯔꯤ
ꯊꯥꯗ꯭ꯔꯤꯌꯦ ꯀꯧꯔꯛꯇꯗꯅ ꯐꯣꯝ ꯊꯥꯖꯟꯒ꯭ꯔꯒ
ꯑꯣ ꯕꯦꯗ ꯅꯣꯏ ꯀꯅꯣ ꯊꯥꯕ꯭ꯔꯣ ꯀꯝꯄꯨꯇꯔꯗ ꯊꯥ ꯆꯦ
ꯆꯦꯗ ꯊꯥꯗꯣꯏꯅꯦ ꯎꯝ
ꯑꯩꯅ ꯍꯥꯏꯗꯣꯏꯁꯦ ꯅꯣꯏ ꯍꯧꯖꯤꯛꯁꯦ ꯑꯩꯅ ꯅꯍꯥꯟ ꯑꯃ ꯑꯩ ꯒ꯭ꯔꯨꯞꯇꯗꯤ ꯊꯦꯡꯅꯔꯝꯃꯦꯕ ꯃꯣꯏꯒꯤ ꯀꯅꯣꯒꯤ ꯒ꯭ꯂꯣꯔꯤ ꯖꯨ ꯀꯤꯗꯣ ꯑꯗꯩꯗꯨꯗ ꯃꯣꯏꯅ ꯊꯥꯒꯠꯂꯛꯄꯗ ꯎꯝ ꯄꯦꯄꯔ ꯇꯨꯒꯤꯖꯦ ꯍꯧꯖꯤꯛꯁꯦ ꯐꯣꯝ ꯊꯥꯔꯦ ꯍꯥꯏꯕ꯭ꯔꯕ
ꯊꯥꯔꯦ ꯍꯥꯏꯕꯅꯦ
ꯊꯥꯕꯖꯦ ꯃꯣꯏ ꯂꯥꯁ ꯗꯦꯠ ꯑꯃꯗꯤ ꯂꯩꯔꯝꯃꯣꯏꯗ꯭ꯔꯥ ꯖꯨꯂꯥꯏ ꯑꯗ ꯖꯨꯂꯥꯏꯕꯨꯛ ꯍꯧꯖꯤꯛꯇꯤ ꯖꯨꯟ ꯂꯣꯏꯔ ꯕꯧꯕꯅꯤꯗꯅꯀꯣ ꯑꯗꯨ ꯖꯨꯂꯥꯏꯕꯨꯛ ꯑꯣꯏꯔꯦ ꯈꯜꯂꯁꯤ ꯖꯨꯂꯥꯏꯗ ꯍꯦꯛꯇ ꯐꯣꯝ ꯊꯥꯕ ꯑꯥ ꯍꯦꯛ ꯂꯣꯏꯕꯒ ꯍꯦꯛ ꯑꯦꯛꯖꯥꯝ ꯇꯧꯗꯤ ꯇꯧꯔꯣꯏꯗꯅ
ꯑꯗꯣ ꯑꯦꯛꯖꯥꯝꯒꯤ ꯃꯠ ꯇꯝꯖꯦ ꯑꯈꯣꯏꯅ ꯕꯤ ꯑꯦꯠꯁꯦ ꯇꯧꯕ ꯍꯧꯒꯠꯂꯛ ꯇꯥꯔꯒꯗꯤ ꯑꯩꯅ ꯍꯥꯏꯅ ꯐꯣꯝꯗꯣ ꯂꯧꯁꯜꯍꯧꯕꯅ ꯐꯒꯗ꯭ꯔꯥ ꯁꯤꯅꯤ ꯑꯩꯖꯨꯝ ꯈꯜꯂꯤꯕ
ꯑꯗꯨ ꯑꯣꯟꯂꯥꯏꯟ ꯑꯣꯟ ꯑꯣꯟꯂꯥꯏꯟꯗ ꯊꯥꯕ ꯇꯧ ꯑꯣꯟꯂꯥꯏꯟꯗ ꯊꯥꯕꯒꯨꯝ ꯇꯧꯕꯅꯦ ꯎꯝ
ꯑꯣꯟꯂꯥꯏꯟꯗ ꯑꯈꯣꯏꯅ ꯑꯗꯨꯝ ꯃꯦꯟꯖꯟꯕꯗꯣ ꯐꯣꯝ ꯂꯧꯗꯕꯤꯗ ꯑꯗꯨꯗꯤ ꯑꯦꯄ꯭ꯌꯥꯔꯤꯡ ꯀꯔꯤ ꯀꯔꯥꯖꯨ ꯑꯝꯇ ꯍꯥꯏ ꯌꯥꯔꯣꯏ ꯑꯗꯨꯗꯤ ꯑꯩꯗꯤ ꯇꯝꯕ ꯅꯠꯇ꯭ꯔꯤꯝꯅꯤꯅ
ꯑꯗꯨꯒ ꯑꯥꯗ ꯁꯥꯔꯇꯤꯕꯤꯀꯦꯠ ꯂꯧꯔꯝ ꯗꯥꯏꯗ ꯃꯣꯏꯒꯤꯗꯨꯗ ꯆꯠꯄꯒꯨꯝ ꯇꯧꯕꯅꯤ ꯑꯗꯨꯖꯨ ꯑꯣꯟꯂꯥꯏꯟꯗ ꯂꯧꯗꯕ ꯌꯥꯕꯅꯤ ꯑꯗꯨꯒ ꯑꯣꯔꯤꯖꯤꯅꯦꯜ ꯁꯥꯔꯇꯤꯕꯤꯀꯦꯠꯅ ꯃꯣꯏꯗꯒꯤ ꯂꯧꯕ
ꯃꯣꯏꯑꯗꯤ
ꯏꯖꯨꯀꯦꯁꯟ ꯑꯦꯖꯇꯒꯤ ꯑꯣꯔ ꯕꯣꯔꯗꯇꯒꯤ ꯑꯣꯏ ꯁꯤꯜꯂꯤꯕ ꯂꯥꯡꯉꯤꯕ ꯀꯥꯡꯒꯨꯗꯣ ꯍꯟꯗꯛꯇꯤ ꯀꯅꯥꯅ ꯀꯧꯔꯤꯅꯣ ꯑꯩ ꯈꯪꯗꯦꯕꯀꯣ
ꯃꯣꯏ ꯀꯧꯕꯖꯨ ꯃꯤ ꯃꯥꯟꯅꯗꯕ꯭ꯔꯥ ꯍꯥꯏꯖꯦ ꯃꯥꯟꯅꯩꯌꯦ
ꯃꯣꯏ ꯌꯥꯅꯕꯒꯤ ꯃꯈꯥ ꯄꯣꯜꯂꯦ ꯑꯗꯨꯅꯅꯦ ꯅꯝꯖꯟꯒ꯭ꯔꯤꯗꯣ
ꯏꯁ ꯂꯣꯏꯔꯦꯍꯦ
ꯑꯅꯤꯔꯛꯅꯤ ꯃꯃꯥꯡꯗꯖꯨ ꯊꯣꯛꯏꯖꯦ ꯕꯣꯔꯠꯅ ꯑꯃꯨꯛ ꯊꯣꯛ ꯏꯗꯨꯨꯀꯦꯁꯟ ꯑꯦꯁꯅ ꯑꯃꯨꯛ ꯊꯣꯛ ꯈꯣꯏ ꯀꯣꯛ ꯉꯥꯎꯅꯗꯅ ꯈꯪꯉꯕ
ꯑꯗꯨ ꯇꯧꯕꯗꯒꯤ ꯑꯗꯨ
ꯍꯥꯏꯗꯣꯏꯁꯦ ꯑꯩꯖꯦ ꯕꯦꯗꯁꯦ ꯀꯥꯗ꯭ꯔꯤꯗꯅ ꯀꯥꯕꯖꯦ ꯖꯨꯂꯥꯏꯗꯒꯤ ꯍꯧꯔꯅꯤꯗꯅ ꯑꯗ ꯃꯣꯏꯒꯤ ꯐꯣꯝ ꯃꯦꯟꯖꯟꯕ ꯑꯣꯔ ꯊꯥꯖꯤꯟꯕꯖꯦ ꯖꯨꯂꯥꯏ ꯑꯩꯅ ꯁꯦꯁꯟ ꯍꯧꯔꯕ ꯃꯇꯨꯡꯗ ꯑꯣꯏꯇꯥꯔꯒꯗꯤ ꯑꯦꯄꯤꯌꯥꯔꯤꯡ ꯍꯥꯏꯅ ꯊꯥꯖꯟꯕ ꯌꯥꯗꯣꯏꯅꯤꯗꯅ ꯑꯗꯨ ꯌꯥ ꯗ ꯗꯤ ꯍꯟꯗꯛꯀꯤ ꯕꯦꯁꯁꯦ ꯑꯍꯥꯟꯕ ꯑꯍꯥꯟꯕꯖꯨ ꯑꯣꯏꯕꯅꯤꯅ ꯊꯥꯖꯟꯕ ꯌꯥꯔꯒꯗꯤ ꯑꯩꯅ ꯈꯜꯂꯤ ꯖꯦ ꯅꯣꯏꯒꯤ ꯊꯥꯖꯤꯜꯂꯧꯒꯦ ꯍꯥꯏꯇꯥꯗꯤ ꯆꯥꯟꯁꯇꯣ ꯑꯩꯅ ꯍꯟꯇꯛꯀꯤꯖꯤꯗ ꯄꯥꯁꯇꯣ ꯇꯧꯍꯧꯔꯒꯅ ꯇꯧꯔꯦ ꯃꯣꯏꯒꯤ ꯀꯠ ꯑꯣꯐ ꯃꯥꯔꯛꯇꯣ ꯌꯧꯔꯒꯗꯤꯀꯣ ꯑꯗꯨꯒ ꯃꯊꯪꯒꯤ ꯆꯍꯤ ꯑꯝꯖꯨ ꯂꯩꯔꯤꯗꯅ ꯑꯩꯅ ꯇꯧꯗꯣꯏꯖꯤ ꯀꯔꯤꯒꯤꯅꯣ ꯍꯥꯏꯕ ꯃꯇꯝꯗ ꯕꯤ ꯑꯦꯗꯁꯦ ꯇꯧꯔꯤꯉꯩ ꯃꯅꯨꯡꯖꯤꯗ ꯀꯔꯤꯒꯨꯝ ꯨꯕ ꯑꯞꯄꯔ ꯄ꯭ꯔꯥꯏꯃꯥꯔꯤꯒꯤ ꯑꯣꯖꯥꯖꯦ ꯊꯛ ꯀꯧꯁꯜꯂꯛ ꯇꯥꯔꯒꯗꯤ ꯁꯥꯔꯗꯤꯐꯤꯀꯦꯠꯇꯣ ꯁꯠ ꯍꯥꯞꯐꯧꯕ ꯌꯥꯅꯕꯅꯦꯕ ꯍꯌꯦꯡ ꯕꯦꯠ ꯂꯣꯏꯔꯒ ꯊꯥꯕꯕꯨꯗꯤ ꯑꯗꯨꯝ ꯊꯥ ꯊꯥꯅꯁꯨ ꯇꯧꯁꯤꯜꯍꯧꯕ ꯅꯗꯤ ꯊꯨꯅ ꯁꯥꯔꯗꯤꯐꯤꯀꯦꯠꯇꯣ ꯐꯪꯉꯤꯗꯅ
ꯍꯣꯏ ꯃꯣꯏꯒꯤ ꯐꯣꯝꯗꯣ ꯑꯩ ꯁꯨꯛꯎꯕꯨ ꯎꯗ꯭ꯔꯤ ꯊꯥꯔꯦ ꯍꯥꯏꯕꯇꯅꯤ ꯈꯪꯉꯤꯁꯦ ꯑꯗꯣ ꯀꯔꯤ ꯀꯔꯤ ꯆꯪꯕꯅꯣ ꯍꯥꯏꯕꯗꯣ ꯑꯩ ꯑꯝꯇ ꯀꯨꯞꯅ ꯌꯦꯡꯈꯤꯒꯦ ꯍꯣꯔꯦꯟ
ꯌꯦꯡꯉꯣ ꯑꯗꯨꯒꯅꯦ ꯔꯥꯀꯦꯁꯇ ꯍꯥꯏꯔꯣꯗꯤ ꯐꯣꯝꯗꯣ ꯁꯝꯃꯤꯠ ꯇꯧꯕ ꯃꯇꯝꯗ ꯃꯥꯖꯨ ꯍꯣꯔꯦꯟ ꯋꯥꯔꯤ ꯁꯥꯟꯅꯔꯛ ꯁꯥꯟꯅꯔꯣꯕ ꯅꯪꯒ ꯁꯥꯅꯔꯒ ꯑꯩꯒꯤꯁꯨ ꯍꯥꯏꯐꯦꯠ ꯍꯪꯉꯣꯕ ꯍꯪꯉꯣꯗꯤ ꯑꯩꯈꯣꯏ ꯆꯌꯥꯝꯁꯨ ꯁꯨꯃꯥꯏꯅ ꯊꯥꯅꯤꯡꯉꯤ ꯍꯥꯏ ꯃꯥꯗꯨ ꯀꯥꯕ ꯀꯥꯗ꯭ꯔꯤꯕꯅꯤꯅ ꯑꯦꯄ꯭ꯌꯥꯔꯤꯡ ꯍꯥꯏꯔꯒ ꯃꯤꯡ ꯆꯟꯕꯒꯤ ꯑꯣꯏꯔꯁꯨ ꯑꯃ ꯇꯧꯔꯁꯨ ꯔꯤꯁꯤꯞ ꯅꯨꯡꯁꯤꯞ ꯆꯪꯕ ꯑꯣꯏꯔꯁꯨ ꯍꯥꯏꯕꯗꯤ ꯑꯦꯄꯤꯌꯥꯔꯤꯡ ꯍꯥꯏꯇꯥꯥꯔꯒꯗꯤ ꯀꯩꯒꯨꯝꯕ ꯄ꯭ꯔꯨꯞ ꯑꯃꯗꯤ ꯆꯪꯅꯦꯕ ꯑꯣꯏꯕ꯭ꯔꯥ ꯑꯣꯏꯗꯕ꯭ꯔꯥ ꯍꯥꯏꯕꯗꯣ ꯃꯣꯏꯒꯤ ꯀꯣꯂꯦꯖꯇꯒꯤ ꯄ꯭ꯔꯨꯞ ꯑꯃꯗꯤ ꯄꯤꯐꯝ ꯊꯣꯛꯀꯅꯦꯕ ꯊꯣꯛ ꯇ꯭ꯔꯣ ꯑꯩꯅ ꯍꯥꯏꯖꯦ ꯃꯔꯝ ꯇꯧꯔꯤꯕ꯭ꯔꯥ ꯇꯧꯗꯕ꯭ꯔꯥ ꯍꯥꯏꯕꯗꯣ ꯑꯦꯄꯦꯛ ꯔꯤꯡ ꯑꯣꯏꯔꯤꯕꯒꯤ ꯄ꯭ꯔꯨꯞ ꯑꯃꯗꯤ ꯆꯪꯒꯅꯦꯕ ꯑꯗꯨꯒꯤ ꯄ꯭ꯔꯨꯨꯞꯇꯨꯅ ꯑꯦꯠꯃꯤꯁꯟꯒꯤ ꯔꯤꯁꯤꯞ ꯑꯣꯏꯔꯁꯨ ꯂꯩꯔꯦ ꯑꯗꯩ ꯑꯗꯨꯃ ꯂꯩ ꯂꯩꯔꯕꯅꯤꯅ ꯑꯗꯒꯤ ꯑꯦꯗꯃꯤꯁꯟ ꯔꯤꯁꯤꯞꯀꯨꯝꯕ ꯃꯊꯧ ꯇꯥꯔꯛꯀꯗꯧꯕꯗꯤ ꯃꯥꯜꯂꯦ ꯑꯗꯣ ꯑꯩ ꯁꯨꯝ ꯈꯟꯕꯗ ꯑꯗꯨ ꯑꯣꯏꯔꯁꯨ ꯂꯩꯔꯦ ꯑꯗꯨ ꯀꯔꯤ ꯆꯪꯒꯦ ꯍꯥꯏꯕꯗꯨꯃ ꯍꯥꯏꯐꯦꯠ ꯃꯥꯅ ꯐꯣꯝꯗꯣ ꯃꯤꯖꯨ ꯃꯦꯟꯕ ꯍꯥꯏ ꯃꯇꯝꯗ ꯑꯩ ꯈꯪꯉꯅꯤꯗꯅ ꯑꯗꯨꯃꯇꯪ ꯍꯥꯏꯐꯦꯠ ꯃꯥꯅ ꯌꯦꯡꯊꯣꯔꯛꯑꯣ ꯍꯥꯏꯌꯣ ꯀ ꯑꯗꯨꯢꯇꯥꯥꯔꯒꯗꯤ ꯍꯟꯗꯛ ꯑꯩꯁꯨ ꯇ꯭ꯔꯥꯏ ꯇꯧꯅꯤ ꯃꯣꯏ ꯀꯃꯥꯏꯅ ꯀꯃꯥꯏꯅ ꯍꯪꯅꯤ ꯀꯃꯥꯏ ꯀꯃꯥꯏꯅ ꯇꯨꯏ ꯈꯣꯠꯂꯤ ꯍꯥꯏꯕꯗꯣ ꯈꯪꯍꯧꯒꯦ ꯇꯧꯕꯅꯤꯗ
ꯌꯥꯅꯤ ꯌꯥꯅꯤ ꯑꯝꯇ ꯑꯩꯁꯨ ꯌꯦꯡꯈꯤꯒꯦ ꯑꯩ ꯇ꯭ꯔꯥꯢ ꯇꯧꯕ ꯌꯥꯕ꯭ꯔꯥ ꯑꯝꯇ ꯌꯦꯡ ꯑꯗꯩ ꯀꯥꯟꯅꯔꯣꯢꯗ
ꯍꯪꯉꯤꯗꯅ
ꯎꯝ ꯎꯝ ꯍꯟꯗꯛꯁꯨ ꯅꯪ ꯁꯤ ꯇꯦꯠꯇꯣ ꯊꯥꯍꯧ ꯌꯥꯕꯅꯦ ꯕꯦꯠ ꯊꯥꯖꯜꯂꯝꯃꯒꯦ ꯁꯤꯇꯦꯠ ꯁꯤ ꯇꯦꯠ ꯁꯦꯟꯇ꯭ꯔꯦꯜꯒꯤ
ꯁꯤ ꯁꯤ ꯁꯤꯇꯦꯠꯇꯣ ꯀꯩ ꯊꯥꯖꯜꯂꯝꯃꯒꯦꯕ
ꯑꯗꯨ ꯊꯥꯖꯜꯂꯝꯃ ꯍꯥꯏꯗꯤ ꯐꯣꯝꯗꯣ ꯍꯥꯏꯗꯤ ꯑꯦꯗꯃꯤꯁꯟꯗꯣ ꯊꯨꯅ ꯇꯧꯔꯝꯃꯗꯤ ꯁꯤꯇꯦꯠꯇꯣ ꯊꯥ ꯌꯥꯕꯅꯦꯕ
ꯑꯗꯨꯗꯤ ꯌꯥꯔꯔꯣꯏꯌꯦ ꯁꯨꯡꯌꯥ ꯌꯥꯔꯔꯣꯏꯗꯤ ꯑꯩꯗꯤ ꯑꯦꯠꯃꯤꯁꯟꯗꯨꯗꯤ ꯃꯤ ꯃꯇꯝ ꯄꯤꯔꯛꯏꯅꯤꯅ
ꯍꯣꯢ
ꯅꯪꯗꯦ ꯑꯗꯨꯁꯨ ꯑꯗꯨꯗꯤ ꯁꯨꯅꯪ ꯅꯪꯗ꯭ꯔꯦ ꯎꯄꯥꯏ ꯁꯨꯡꯂꯩ ꯂꯩꯇꯦ ꯑꯩꯅ ꯑꯩꯅ ꯊꯥꯅꯤꯡꯉꯦꯁꯨ ꯎꯄꯥꯏ ꯂꯩꯇ꯭ꯔꯦꯕ ꯑꯗꯨꯗꯤ ꯁꯤꯄꯦꯠꯇꯣ ꯑꯗ ꯆꯍꯤ ꯃꯤ ꯑꯃꯒꯤ ꯑꯩꯅ ꯍꯥꯏꯅ ꯑꯗꯨꯅꯤ ꯅꯪꯒꯤ ꯇꯦꯠꯇꯣ ꯍꯟꯇꯛ ꯀꯧꯔꯛꯄꯁꯤꯗꯩ ꯃꯊꯪ ꯆꯍꯤ ꯑꯃꯨꯛ ꯀꯧꯔꯛꯇ꯭ꯔꯗꯤ
ꯎꯝ ꯅꯝꯖꯟꯗꯣꯏꯅꯦ ꯌꯥꯝ ꯀꯨꯏ ꯀꯨꯏꯅ ꯎꯝ
ꯄꯦ ꯍꯥꯏꯕꯅꯤꯅ ꯑꯗꯨꯒꯤ ꯋꯥꯅꯤꯗ
ꯃꯅꯤꯄꯨꯔ ꯏꯁꯇꯦꯠꯀꯤꯗꯤ ꯑꯗꯨꯃꯥꯏꯅ ꯇꯧꯒꯜꯂꯦꯕ
ꯑꯥ ꯑꯗꯣ ꯃꯣꯏꯅ ꯑꯣꯖꯥ ꯀꯧꯔꯛꯄ ꯃꯇꯝꯗ ꯑꯦ ꯑꯣꯡꯂꯤ ꯕꯦꯠ ꯇꯪꯅ ꯑꯗꯨꯝ ꯌꯥꯔꯅꯤ ꯇꯦꯠ ꯌꯥꯎꯗ꯭ꯔꯦ ꯁꯨ ꯌꯥꯏ ꯍꯥꯏꯕ ꯑ ꯀ꯭ꯔꯥꯏꯇꯦꯔꯤꯌꯥꯗ ꯑꯗꯨꯝꯕꯒꯨꯝꯕ ꯍꯥꯏꯔꯛꯑꯒꯗꯤ ꯄꯥꯏ ꯀꯩꯁꯨ ꯑ ꯑꯗꯨꯕꯧꯗꯤ ꯀꯩꯁꯨ ꯀꯥꯢ
ꯎꯝ ꯑꯗꯨꯁꯨ ꯄꯨꯔꯥ ꯑꯣꯏꯕ ꯅꯠꯇꯦ ꯈꯪꯕ ꯉꯝꯗꯦ
ꯉꯝꯗꯦ ꯍꯥꯏꯗꯤ ꯔ ꯅꯣꯡꯃ ꯔꯥꯀꯦꯁꯅ ꯍꯥꯏꯈꯤꯕꯃ ꯂꯩꯕ ꯏꯆꯦ ꯇꯦꯠ ꯌꯥꯎꯔꯁꯨ ꯌꯥꯏ ꯌꯥꯎꯕ ꯀꯨꯝꯗꯅ ꯌꯥꯎꯍꯜꯂꯛꯑꯣ ꯍꯥꯏꯔꯛꯑꯅꯤ ꯃꯣꯏ ꯃꯣꯏꯒꯤ ꯒꯣꯕꯔꯃꯦꯟꯗꯨꯒꯤ ꯀꯄꯥꯝꯕꯅꯦ ꯍꯥꯏꯌꯦꯕ
ꯃꯥꯅꯤ ꯃꯥꯅꯤ
ꯊꯕꯛ ꯇꯧꯔꯤꯗꯨꯒꯤ ꯑꯄꯥꯝꯕꯅꯤ ꯍꯥꯏꯗꯤ ꯆꯥꯟꯁꯇꯣ ꯁꯦꯡꯅ ꯍꯥꯏꯔꯒꯥ ꯑꯥ ꯕꯦꯗꯇꯤ ꯂꯣꯏ ꯇꯧꯁꯜꯂꯨꯔꯒ ꯇꯦꯠ ꯇꯍꯧꯗꯕꯒꯩ ꯑꯃꯨꯛ ꯊꯥꯕ ꯌꯥꯗꯗꯤ ꯃꯤꯗꯣ ꯌꯥꯝ ꯅꯝꯖꯟꯗꯦꯗꯅꯥ
ꯍꯣꯏ ꯍꯣꯏ ꯍꯣꯏ ꯃꯤꯗꯣ ꯑꯗꯨꯅ ꯀ꯭ꯔꯥꯏꯇꯔꯤꯌꯥꯖꯦ ꯑꯌꯥꯝꯕꯅ ꯁꯨꯅ ꯊꯝꯃꯣ ꯍꯥꯏꯕꯅꯤꯗꯥ
ꯑꯥ ꯁꯨꯍꯧꯗꯕ ꯃꯤꯒꯤꯗꯤ ꯑꯃꯨꯛ ꯃꯥꯡꯖ ꯕꯥ ꯇꯧꯔꯤꯖꯦ ꯑꯗꯨꯗꯨꯅ ꯁꯨꯖꯟꯕꯅꯗꯤ ꯐꯩ
ꯃꯥꯟꯅꯦ ꯃꯥꯟꯅꯦ
ꯑꯗꯣ ꯁꯨꯗ꯭ꯔꯒꯖꯨ ꯁꯨꯗꯕꯒꯤꯅ ꯁꯨꯗꯕꯒꯤ ꯋꯥꯔꯤ ꯂꯥꯛꯑꯦꯗꯅꯥ ꯁꯨꯍꯧꯗ꯭ꯔꯒꯗꯤ ꯑꯈꯣꯏꯗ ꯂꯣꯏ ꯃꯥꯡꯖꯍꯧꯋꯦꯕꯥ ꯑꯗꯨ ꯃꯣꯏ ꯑ ꯃꯣꯏꯖꯨ ꯑꯗꯒꯤꯗꯤꯖꯨ ꯃꯣꯏꯖꯨꯨ ꯈꯟ ꯈꯟꯗꯅ ꯆꯍꯤ ꯈꯨꯗꯤꯡꯒꯤ ꯔꯤꯒꯨꯂꯔ ꯅꯥꯏꯅ ꯇꯧꯔꯕ꯭ꯔꯥ ꯍꯥꯏꯖꯨ ꯅꯠꯇ꯭ꯔꯤꯕ ꯒꯣꯃꯦꯟꯅ ꯇꯩꯖꯤ
ꯍꯣꯏ ꯁ꯭ꯇꯦꯠꯀꯤꯗꯤ ꯁꯨꯛꯇꯧ ꯇꯧꯗꯦ ꯑꯗꯨꯏ ꯊꯕꯛꯇꯣ ꯃꯣꯏꯟ ꯏꯟꯗꯤꯌꯥꯒꯤ ꯍꯧꯖꯤꯛ ꯌꯥ ꯒ ꯁꯦꯟ ꯎꯝ
ꯆꯍꯤ ꯈꯨꯗꯤꯡꯒꯤ ꯀꯧꯒ꯭ꯔꯦ ꯑꯗꯨꯗꯤ ꯑꯩ ꯃꯊꯪ ꯆꯍꯤ ꯊꯥꯍꯧ ꯌꯥꯏ ꯍꯥꯏꯕꯒꯤ ꯏꯁꯥꯗ ꯑꯗꯨꯒꯨꯝꯕ ꯑꯃ ꯂꯩꯒꯗꯕꯗꯣ ꯃꯣꯏꯅꯖꯨ ꯄꯤ ꯄꯤꯗ꯭ꯔꯝꯅꯤꯅ ꯑꯁ ꯑꯩ ꯊꯥꯍꯧꯗ꯭ꯔꯒ ꯅꯦ ꯊꯍꯧꯗ꯭ꯔꯒꯗꯤ ꯑꯃꯨꯛ ꯀꯝꯀꯥꯟ ꯂꯥꯛꯇꯣꯏꯅꯣ ꯍꯥꯏꯕ ꯆꯥꯟꯁꯇꯣ ꯃꯥꯡꯍꯜꯂꯒ ꯑꯗꯨꯝ ꯄꯤꯗ꯭ꯔꯣ ꯑꯈꯣꯏꯗꯖꯨ ꯈꯟꯗ꯭ꯔꯣ
ꯎꯝ
ꯅꯪ ꯑꯦꯗꯃꯤꯁꯟ ꯇꯧꯕꯗ ꯅꯪꯍꯧꯗ꯭ꯔꯦ ꯇꯥꯔꯗꯤ ꯃꯊꯪ ꯊꯥꯔꯒꯦꯅ ꯑꯩ ꯈꯟꯖꯔ ꯂꯩꯕꯗꯣ ꯃꯊꯪꯗ ꯅ ꯃꯣꯏꯅ ꯀꯧꯕꯤꯔꯛꯑꯅꯨ ꯑꯣꯖꯥꯗꯤ ꯀꯧꯁꯜꯂꯛꯑꯣ ꯑꯗꯨꯗꯨꯗꯅ ꯑꯃꯨꯛ ꯇꯦꯠ ꯌꯥꯎꯔꯅꯤ ꯑꯃꯨꯛ ꯍꯥꯏꯖꯜꯂꯛꯑꯣ ꯑꯗꯨꯗꯤ ꯊꯥꯍꯧꯗꯕ ꯃꯌꯥꯝꯗꯨꯗꯤ ꯑꯃꯨꯛ ꯑꯣꯖꯥꯗꯤ ꯑꯣꯏꯅꯤꯡꯏ ꯇꯦꯠꯇꯤ ꯃꯣꯏꯅ ꯀꯧꯔꯛꯇꯕꯅꯤꯅ ꯑꯦꯛꯖꯥꯝꯖꯤ ꯊꯥꯍꯧꯗꯕ ꯊꯥꯒꯦ ꯈꯟꯖꯕ ꯃꯌꯥꯝ ꯑꯃ ꯅ ꯆꯥꯟꯁꯇꯣ ꯃꯥꯡꯍꯟꯗ꯭ꯔꯥ ꯃꯤꯗ ꯃꯣꯏꯅ ꯑꯗꯨꯝ ꯁꯤꯜꯂꯦ ꯍꯥꯏꯕ
ꯃꯥꯡꯍꯜꯂꯤꯅꯤ ꯃꯥꯡꯍꯜꯂꯤꯕ
ꯗꯨꯅꯤꯗ
ꯈ ꯂꯩꯔꯒ ꯑꯇꯣꯞꯄ ꯑꯃꯨꯛ ꯍꯥꯞꯆꯜꯂꯛꯄ꯭ꯔꯖꯨ ꯈꯪꯄꯣꯠꯇꯦ ꯀꯔꯤꯅꯣ ꯑꯦꯛꯖꯥꯝ ꯑꯃ ꯎꯝ
ꯄꯥꯁ ꯇꯧꯗꯖꯨ ꯑꯗꯨ ꯗꯤꯒ꯭ꯔꯤ ꯄꯥꯏꯗ꯭ꯔꯗꯤ ꯑꯗꯥ ꯇꯧꯗ꯭ꯔꯗꯤꯑꯅ
ꯀꯩꯅꯣ ꯃꯌꯥꯝꯖꯦ ꯏꯟꯅꯕ ꯍꯣꯠꯅꯕꯗꯀꯣ ꯃꯃꯩ ꯃꯀꯣꯛ ꯑꯣꯟꯕꯗꯣ
ꯑꯈꯣꯏꯗꯤ ꯆꯍꯤꯗꯤ ꯑꯥ ꯌꯧꯁꯟꯒ꯭ꯔꯝꯅꯤꯅ ꯑꯩꯗꯤ ꯀꯃꯥꯏꯟ ꯇꯧꯗꯣꯏꯅꯣ ꯈꯪꯗꯦ ꯑꯦ ꯃꯦꯗ ꯀ ꯇꯧꯕꯒ ꯌꯥꯗꯧ ꯃꯥꯥꯟꯗꯦꯗ ꯑꯦ ꯃꯦꯗ ꯇꯧꯕꯗ ꯆꯍꯤ ꯑꯥ ꯌꯧꯒ꯭ꯔꯅꯤ
ꯕꯦꯗ ꯑꯦꯝ ꯑꯦꯗ ꯇꯧꯕꯗꯤ ꯆꯍꯤ ꯂꯩꯇꯕꯅꯤꯗ ꯕꯤ ꯑꯦꯗ ꯑꯦꯝ ꯑꯦꯗꯀꯤ ꯆꯍꯤ ꯂꯩꯇꯝꯅꯦꯕ
ꯅꯠꯇꯦꯅꯦꯍꯦ ꯑꯗꯨ ꯅꯠꯇꯦꯅꯦ ꯑꯩꯅ ꯍꯥꯏꯅꯤꯡꯉꯤꯖꯦ ꯀꯩꯅꯣ ꯈꯪꯕ꯭ꯔꯥ
ꯑꯣꯖꯥ
ꯑꯩꯒꯤ ꯆꯍꯤꯖꯦ ꯅꯤꯐꯨ ꯍꯦꯟꯗꯣꯛꯈ꯭ꯔꯒꯗꯤ ꯑꯣꯖꯥꯗꯨꯅ ꯍꯥꯟꯅ ꯇꯍꯧꯔꯗꯤ ꯐꯩ ꯑꯣꯖꯥꯗꯨꯅ ꯒꯣꯃꯦꯟꯒꯤ ꯊꯕꯛꯇꯨꯅ ꯇꯧꯒ꯭ꯔ ꯃꯇꯨꯡꯗ ꯑꯦꯝ ꯑꯦꯗ ꯕꯦꯗ ꯇꯧꯕꯗꯨꯗꯤ ꯀꯩꯁꯨ ꯅꯠꯇꯦꯗꯅ ꯑꯗꯣ ꯑꯩꯒꯤ ꯀꯧꯗꯣꯔꯤꯕ ꯑꯣꯖꯥꯗꯨ ꯒꯤ ꯑꯣꯖꯥꯗꯨꯅ ꯇꯦ ꯁꯝꯅ ꯍꯥꯏꯔꯒ ꯅꯪ ꯑꯦꯝ ꯑꯦꯗꯀꯤ ꯑꯣꯖꯥ ꯀꯧꯔꯦ ꯍꯥꯏꯔꯖꯦꯕ ꯊꯣꯏ ꯇꯥꯎꯑꯣꯕ ꯑꯦ ꯑꯦꯝ ꯑꯦꯗ ꯀꯤ ꯑꯌꯦ ꯑꯥ ꯕꯦꯗꯀꯤ ꯑꯣꯖꯥ ꯀꯧꯔꯦ ꯍꯥꯏꯔꯖꯦꯕ ꯕꯦꯗꯀꯤ ꯑꯣꯖꯥꯖꯦ ꯆꯍꯤ ꯅꯤꯐꯨꯃꯥꯊꯣꯏꯕꯣꯛꯀꯤ ꯃꯅꯨꯡꯗ ꯂꯩ ꯒ ꯁꯥꯇ꯭ꯔꯅ ꯇꯧꯒꯗꯝꯅꯦꯅ ꯑꯦꯁ ꯂꯤꯃꯤꯠ ꯍꯥꯄꯛꯑꯗꯤ ꯌꯥꯗꯣꯔꯤꯕ꯭ꯔꯗꯣ
ꯍꯣꯏ ꯑꯣꯖꯥꯒꯤꯗꯤ ꯑꯌꯥꯝꯕꯅ ꯑꯦꯖ ꯂꯤꯃꯤꯠꯆꯦ ꯍꯥꯞꯇꯕꯅꯤ
ꯑꯥ
ꯑꯗꯨꯝ ꯀꯣꯛ ꯊꯣ ꯔꯤꯂꯦ
ꯃꯔꯝꯗꯤ ꯀꯩꯒꯤꯅꯣꯗꯤ ꯑꯩ ꯕꯦꯗ ꯑꯥ ꯑꯦꯝ ꯃꯦꯗ ꯂꯣꯏꯗ ꯕꯦꯗꯀꯤ ꯑꯣꯖꯥ ꯑꯣꯏ ꯌꯥꯗꯝꯅꯤꯅ ꯃꯔꯛꯇ ꯑꯃꯨꯛ ꯑꯦꯗ ꯃꯦꯗ ꯕꯦꯗ ꯇꯧꯁꯟꯖꯒꯦ ꯆꯍꯤ ꯅꯤꯐꯨ ꯗꯩ ꯅꯤꯐꯨ ꯁꯨꯔꯕ ꯃꯤꯅ ꯊꯕꯛ ꯇꯧ ꯃꯤꯅ ꯇꯧꯕꯁꯨ ꯌꯥꯎꯔꯤꯕ ꯑꯗꯨ ꯆꯥꯟꯁ ꯃꯌꯥꯝ ꯑꯃ ꯄꯤꯔꯤꯕ ꯑꯗꯨ ꯑꯣꯏ ꯇꯥꯥꯔꯗꯤ ꯊꯕꯛꯇꯣ ꯇꯧꯒꯦ ꯍꯥꯏꯇꯥꯥꯔꯒꯗꯤ ꯆꯍꯤ ꯅꯤꯐꯨ ꯍꯦꯜꯂꯕ ꯍꯟꯅꯨꯕꯤꯗꯨꯅ ꯕꯦꯗ ꯇꯧ ꯔꯤꯗꯣ ꯑꯩ ꯕꯦꯗ ꯑꯃꯨꯛ ꯍꯥꯞꯆꯜꯂꯛꯑꯒ ꯑꯥ ꯑ ꯃꯊꯛ ꯊꯪꯕ ꯑꯞꯒ꯭ꯔꯦꯗ ꯇꯧꯒꯦ ꯍꯥꯏꯕ ꯌꯥꯏ ꯍꯥꯏꯕꯒꯤ ꯂꯩꯕꯩ ꯅꯠꯇ꯭ꯔꯥ ꯇꯧꯅꯔꯤ ꯗꯣ
ꯃꯥꯟꯅꯦ
ꯅꯠꯇ꯭ꯔ ꯑꯩ ꯍꯥꯏꯖꯦ ꯑꯗꯨ ꯅ ꯇꯗꯤ ꯇꯧꯔꯔꯣꯏꯕ ꯇꯧꯇꯕꯨꯅ ꯅꯧꯔꯤꯉꯩꯗ ꯇꯧꯕꯅꯕꯨꯗꯤ ꯂꯣꯏ ꯀꯥꯟꯅꯩ ꯍꯥꯏꯕ ꯋꯥꯅꯦꯕ
ꯑꯗꯨꯅꯦ ꯇꯧꯔꯤꯁꯦ ꯑꯗꯨꯅ ꯌꯥꯔꯤꯉꯩ ꯑꯩꯈꯣꯏꯒꯤꯗꯤꯀꯣ ꯂꯣꯏ ꯂꯣꯏꯁꯟꯕꯤꯕ ꯃꯈꯜ ꯃꯈꯟꯒꯤ ꯀꯩꯅꯣꯖꯦ
ꯅꯣꯏꯆꯦ ꯄꯟꯆꯅ ꯗꯥꯥꯏꯠ ꯇꯧꯒꯦꯅ ꯀꯟꯅ ꯍꯥꯏꯔꯤꯀꯣ ꯑꯩꯉꯣꯟꯗ ꯋꯥꯅꯣꯝ ꯂꯩꯔꯦ ꯑꯗꯣ ꯑꯩ ꯑꯝꯇ ꯑꯃꯨꯛ ꯊꯃ ꯇꯧꯔꯛꯀꯦ ꯑꯥ ꯑꯥ ꯑꯥ